ꯇꯥꯏꯌꯦ-ꯇꯥꯏꯌꯦ
ꯀꯩ ꯍꯥꯏꯌꯤ ꯇꯥꯎꯔꯤꯅꯣ ꯊꯕꯛ ꯑꯩꯗꯤ ꯃꯄꯥꯟ ꯊꯣꯛꯅꯤꯡꯉꯥꯏꯒꯤ ꯁꯦꯝꯃꯦ
ꯍ
ꯊꯕꯥꯛ ꯂꯥꯛꯑꯦ ꯍꯥꯏꯔꯒ ꯑꯃꯨꯛꯀ ꯊꯕꯥꯛ ꯂꯩꯇ꯭ꯔꯤꯁꯦ ꯀꯔꯤꯒꯤꯅꯣ
ꯑꯩ ꯉꯁꯥꯏ ꯆꯥꯛ ꯆꯥꯊꯣꯛꯑꯝꯃꯦ ꯑꯗꯨꯒ ꯏꯅꯥꯎꯅꯨꯄꯤꯒꯤ ꯄꯣꯠ ꯄꯣꯠ-ꯄꯣꯠ ꯂꯩꯒꯦ ꯏꯆꯟꯅꯨꯄꯤꯒꯤ ꯄꯣꯠ ꯂꯩꯒꯦ ꯇꯧꯕꯅꯦꯕ ꯑꯗꯨ ꯃꯤ-ꯃꯥꯃꯥꯟꯅꯕꯒ ꯆꯠꯈ꯭ꯔꯦ ꯑꯗꯨ ꯒꯤ ꯀꯣꯟꯅ ꯑꯩ ꯀꯣꯂꯦꯖ ꯑꯃꯨꯛ ꯆꯠꯂꯥꯅꯤ ꯍꯣꯔꯦꯟ ꯀꯣꯟꯅ ꯑꯦꯉꯥꯟꯗ ꯑꯁ ꯑꯦꯝ ꯑꯤ ꯀꯥꯔꯗ ꯂꯧꯅꯕꯅꯦ ꯑꯦꯝ ꯑꯤ ꯀꯥꯔꯗ ꯏꯃꯥꯟꯅꯕꯅ ꯂꯧꯊꯣꯛꯄꯤꯒꯅꯤ ꯑꯗꯨꯒ ꯀꯣꯟꯅ ꯂꯧꯒ ꯆꯠꯂꯅꯤ ꯉꯥꯁꯥꯏ ꯅꯣꯡ ꯆꯨꯕꯒꯤꯀꯣ
ꯍꯣꯏ
ꯑꯁ ꯑꯩꯉꯣꯟꯗ ꯆꯤꯟꯊꯤꯕ ꯇꯥꯏꯗ ꯅꯪꯅ
ꯪ ꯅꯪ ꯆꯤꯟꯊꯤꯕꯅꯦ ꯍꯥꯏꯌꯦ ꯏꯃꯥꯟꯅꯕꯤꯗꯤ ꯃꯥ ꯆꯤꯟ ꯊꯤꯕꯅꯦ ꯊꯕꯥꯛ ꯂꯥꯏꯔ ꯌꯥꯝ ꯁꯥꯡꯕ ꯃꯤꯅꯦ ꯍꯥꯏꯌꯦ
ꯑꯁ ꯍꯣꯏ ꯁꯪꯕ ꯃꯤꯅꯦ ꯑꯗꯨ ꯑꯣꯏꯔꯁꯨ ꯎ ꯉꯁꯤ ꯑꯩ ꯆꯠꯀꯦ ꯇꯧꯕꯅꯦꯕ ꯑꯗꯣꯥꯛ ꯆꯥꯛ ꯆꯥꯒꯅꯣ ꯍꯥꯏꯕ꯭ꯔꯥ
ꯁꯤ ꯈꯛꯇ ꯊꯕꯥꯛ ꯂꯥꯏꯔꯒ ꯂꯩꯔꯦ ꯑꯃꯨꯛꯀ ꯇꯥꯎꯔꯛꯀꯅꯨ ꯍꯥꯏꯌꯦ ꯃꯥꯁꯦ ꯅꯪꯉꯣꯟꯗ
ꯍꯤꯁ ꯃꯄꯨꯛ ꯌꯥꯝ ꯐꯠꯇꯦꯍꯦ ꯑꯗꯨ ꯅꯨꯄꯤꯗꯣ
ꯐꯥꯒꯤ ꯇꯧꯕꯅꯤꯗ ꯗꯨꯃꯥꯏꯅ ꯍꯥꯏꯔꯥꯛꯇꯦ
ꯃꯕꯨꯛ ꯌꯥꯝ ꯐꯠ
ꯅꯪꯕꯨ ꯐꯥꯛꯀꯤ ꯇꯥꯎꯕꯅꯤ
ꯐꯥꯒꯤ ꯅꯠꯇꯦ ꯑꯩꯗꯤ ꯑꯁꯦꯡꯕ ꯑꯗꯨꯝ ꯂꯧꯕꯅꯤꯀꯣ
ꯎ ꯉꯧꯔꯣ ꯅꯣꯏꯅꯤ ꯇꯅꯥꯔꯣ ꯑꯩꯒꯤ ꯑꯩꯅ ꯋꯥ ꯐꯥꯒꯤ ꯇꯥꯕ ꯋꯥ ꯅꯪ ꯍꯦꯡ ꯃꯅꯤꯅ ꯂꯕꯒꯦ
ꯅꯪꯁꯨ ꯅꯆꯤꯤꯟ ꯌꯥꯝ ꯊꯤꯌꯦꯗ
ꯊꯤꯕꯅꯦ ꯑꯩꯒꯤ ꯋꯥ ꯐꯖꯒꯅꯨ
ꯃꯤ ꯑꯇꯣꯞꯄꯗ ꯋꯥꯔꯤ ꯁꯥꯔꯒ ꯑꯩꯉꯣꯟꯗ ꯑꯩꯉꯣꯟꯗꯗꯤ ꯁꯪꯉꯦ ꯍꯥꯏ ꯑꯗꯨꯒ ꯕꯖꯥꯔ ꯆꯠꯀꯦ ꯍꯥꯏꯅ
ꯕꯖꯥꯔ ꯍꯧꯖꯤꯛ ꯆꯠꯀꯅꯤꯌꯦ ꯍꯧꯖꯤꯛ ꯅꯪꯕꯨ ꯑꯩꯒꯤ ꯏꯃꯥꯟꯅꯕꯤ ꯑꯩꯁꯨ ꯇꯔꯛ ꯃꯥꯟꯕꯤꯒ ꯇꯥꯎꯔꯛꯄꯒꯤ ꯇꯥꯎꯕꯒꯤꯅꯦ ꯑꯩꯈꯣꯏꯅꯦ ꯅꯪ ꯉꯁꯥꯏ ꯁꯪꯅꯦ ꯍꯥꯏꯕꯒꯤ ꯏꯃꯥꯟꯅꯕꯤꯒ ꯇꯥꯎꯔꯛꯄꯅꯦ
ꯑꯗꯣ ꯑꯩ ꯁꯪꯔꯦ ꯑꯃꯨꯛ ꯍꯥꯏꯕꯗꯨꯗꯤ
ꯑꯗꯨꯗꯤ ꯀꯣꯜ ꯑꯗꯨꯗꯤ ꯀꯣꯜ ꯇꯥꯕ ꯃꯇꯝ ꯇꯝꯗꯅꯤꯗꯅ ꯑꯩꯈꯣꯏ ꯑꯅꯤ ꯋꯥꯔꯤ ꯀꯟꯅ ꯁꯥꯟꯅꯕ ꯀꯥꯟꯗ ꯅꯪꯅ ꯑꯃꯨꯛꯀ ꯍꯥꯏꯔꯛꯑꯦ
ꯑꯗꯨ ꯃꯇꯨꯡꯗ ꯇꯧꯔꯛꯄ ꯌꯥꯏꯅ
ꯍꯧꯖꯤꯛꯀꯥꯟꯁꯦ ꯅꯨꯄꯤ ꯅꯨꯄꯥꯁꯤꯡꯕꯨ ꯋꯥ ꯅꯨꯄꯥꯁꯤꯡꯒꯤ ꯋꯥ ꯂꯥꯎꯅꯤꯡꯉꯥꯏ ꯂꯩꯇꯦ ꯅꯈꯣꯏ ꯑꯅꯤ ꯋꯥꯔꯤ ꯁꯅꯔꯒ ꯂꯩꯕꯅꯤ ꯅꯨꯄꯥꯁꯤꯡꯁ ꯆꯤꯟ ꯊꯤꯕ ꯅꯨꯄꯤꯕꯨ ꯇꯤꯀꯥꯔꯅꯦꯅ ꯍꯥꯏꯌꯦ
ꯑꯗꯨ ꯑꯩ ꯍꯥꯏꯔꯒꯦ ꯅꯨꯄꯥꯗꯨ ꯅꯪꯒꯤ ꯐꯥꯗꯔ ꯅꯨꯄꯥꯁꯨ
ꯍ
ꯅꯨꯄꯥ ꯅꯠꯇ꯭ꯔꯣ ꯑꯗꯨꯗꯤ
ꯅꯨꯄꯥꯅꯦ ꯑꯗꯨ ꯑꯣꯏꯔꯁꯨ ꯂꯥꯏꯌꯦꯗꯅ ꯅꯨꯄꯤ ꯍꯧꯖꯤꯛꯀꯥꯟꯁꯦ ꯅꯨꯄꯤꯃ ꯅꯨꯄꯤ ꯅꯨꯄꯤ ꯅꯨꯄꯤ ꯂꯥꯏꯅ ꯂꯥꯏꯅ ꯅꯨꯄꯤ
ꯑꯩ ꯍꯥꯏꯔꯛꯀꯦ ꯅꯨꯄꯥ ꯈꯨꯗꯤꯡꯕꯨ ꯇꯥꯏꯅꯒꯅꯨꯕ ꯅꯨꯄꯥ ꯈꯨꯗꯤꯡꯕꯨ ꯇꯥꯏꯅꯒꯅꯨ
ꯑꯥ ꯇꯥꯏꯅꯥꯕꯨ ꯋꯥ ꯅꯠꯇꯦꯠꯇ ꯑꯩꯈꯣꯏꯅ ꯌꯥꯝ ꯈꯥꯡꯕ ꯃꯤꯁꯤꯡ ꯁꯦ ꯁꯨꯃꯥꯏꯅ ꯇꯥꯎꯕ ꯅꯨꯄꯥꯁꯤꯡꯁꯦ ꯊꯥꯖꯕ ꯌꯥꯗꯦ ꯀꯣ ꯅꯨꯄꯤꯗꯨꯗꯤ ꯑꯃꯨꯛ ꯀ ꯍꯥꯏꯔꯛꯑꯦ ꯃꯣꯏꯗꯤ ꯀꯔꯤ ꯍꯥꯏꯁꯤꯔ ꯅꯨꯄꯤꯒꯤ ꯐꯣꯁ ꯇꯨꯗꯤ ꯊꯝꯅꯤ ꯃꯗꯨꯒ ꯃꯣꯏꯅꯗꯤ ꯗꯥꯏꯔꯦꯛ ꯀ ꯍꯥꯏꯕꯤꯔꯝꯗꯕ ꯑꯗꯨ ꯆꯥꯎꯔ ꯃꯤ ꯃꯤ ꯍꯥꯏꯅ ꯑꯩꯈꯣꯏ ꯑꯩꯒꯤ ꯏꯃꯥꯟꯅꯕꯤꯒꯤ ꯅꯨꯄꯥ ꯁꯨꯃꯥꯏꯅ ꯂꯥꯛꯑꯕꯀꯣ
ꯅꯨꯄꯥ ꯈꯨꯗꯤꯡ ꯑꯗꯨꯃꯥꯏꯅ ꯇꯥꯏꯅꯔꯗꯤ ꯑꯩꯁꯨ ꯅꯪꯕꯨ ꯑꯗꯨꯃꯥꯏꯅ ꯇꯧꯔꯅꯤ
ꯇꯦ ꯑꯩ ꯑꯩꯁꯨ ꯑꯩꯒꯤ ꯅꯨꯄꯥ ꯂꯩꯈꯔ꯭ꯦ
ꯍꯣꯏꯅꯦ ꯂꯩꯔꯁꯨ ꯑꯗꯨ ꯀꯥꯏꯗꯦ ꯅꯣꯏ ꯅꯨꯄꯥ ꯈꯨꯗꯤꯡꯕꯨ ꯇꯥꯏꯅꯔꯗꯤ ꯑꯩꯁꯨ ꯑꯗꯨꯃꯥꯏꯅ ꯇꯧꯔꯅꯤꯕ
ꯍꯣꯏ ꯅꯪꯁꯨ ꯅꯪꯁꯨ ꯑꯗꯨꯃꯥꯏꯅ ꯇꯥꯎꯒꯅꯤꯗꯅ ꯈꯪꯉꯦ ꯅꯪ
ꯇꯧꯔꯁꯦ
ꯇꯧ ꯇꯧꯕ ꯃꯥꯜꯂꯦ ꯅꯪꯁꯨ
ꯍꯣꯏꯅꯦ ꯑꯩꯗꯤ ꯑꯁ ꯌꯥꯝ ꯇꯧꯕꯅꯤꯗ
ꯑꯗꯨꯒꯤ ꯅꯨꯄꯥ ꯌꯥꯝꯕꯒꯤ ꯑꯩꯈꯣꯏ ꯑꯅꯤ ꯀꯟꯅ ꯁꯥꯟꯅꯕꯅꯦ ꯋꯥꯔꯤ ꯍꯧꯖꯤꯛꯀꯥꯟ ꯅꯨꯄꯥꯁꯤꯡꯁꯦꯅ ꯅꯨꯄꯤꯕꯨ ꯌꯥꯝ ꯇꯔꯥꯃꯇꯤꯛꯇꯤ ꯇꯥꯎꯋꯦ ꯍꯥꯏꯌꯦꯦ ꯑꯗꯨꯒ ꯍꯧꯖꯤꯛꯀꯥꯟꯁ ꯅꯨꯄꯥꯅ ꯍꯦꯜꯂꯦ
ꯑꯩꯈꯣꯏꯗꯤ ꯌꯥꯝ ꯐꯠꯇꯕꯅꯦ
ꯍꯣꯏ ꯌꯥꯝ ꯐꯠꯇꯦ ꯅꯣꯏꯁꯦ
ꯌꯥꯝ ꯐꯠꯇꯕꯅꯤ
ꯌꯥꯝ ꯐꯠꯇꯦ ꯊꯥꯖꯕ ꯌꯥꯕ ꯅꯠꯇꯦ ꯅꯣꯏꯁꯦ
ꯑꯗ ꯑꯗꯨ ꯅꯪ ꯅꯨꯄꯥ ꯈꯨꯗꯤꯡꯃꯛ ꯍꯥꯏꯔꯗꯤ ꯅꯪꯒꯤ ꯅꯨꯄꯥꯁꯨ ꯑꯣꯏꯔꯝꯔꯣꯏꯗ
ꯑꯩꯒꯤ ꯅꯨꯄꯥꯗꯤ ꯇꯧꯗꯦ
ꯅꯨꯄꯥ ꯈꯨꯗꯤꯡꯃꯛ ꯍꯥꯏꯔꯗꯤ
ꯅꯨꯄꯥ ꯈꯨꯗꯤꯡꯃꯛ ꯍꯥꯏꯕꯗꯤ ꯄꯨꯂꯞ ꯄꯨꯂꯞ ꯇꯣ ꯍꯥꯏꯕ ꯅꯠꯇꯦꯗꯅ ꯈꯔ ꯈꯤꯇꯪ
ꯑꯩꯁꯨ ꯌꯥꯎꯋꯦ ꯅꯪꯒꯤ ꯅꯨꯄꯥꯁꯨ ꯌꯥꯎꯋꯦ ꯑꯗꯨ ꯑꯣꯏꯔꯗꯤ
ꯅꯨꯄꯥꯗꯤ ꯌꯥꯝ ꯐꯥꯕꯅꯤ ꯀꯩꯅꯣ
ꯅꯪꯒꯤ ꯅꯨꯄꯥꯗꯤ ꯅꯨꯄꯥ ꯅꯠꯇ꯭ꯔꯣ
ꯅꯨꯄꯥꯅꯦ ꯑꯗꯨ ꯑꯣꯏꯔꯁꯨ ꯌꯥꯝ ꯐꯥꯏꯌꯦꯕ ꯃꯥꯗꯤ ꯐꯥꯕꯗ ꯆꯤꯡ ꯆꯤꯡꯈ꯭ꯔꯦꯕ ꯍꯧꯖꯤꯛꯀꯥꯟ ꯅꯨꯄꯥ ꯂꯥꯏꯕꯁꯤꯡꯁꯦ ꯇ꯭ꯋꯦꯟꯇꯤ ꯄꯥꯔꯁꯦꯟꯗꯤ ꯐꯩꯌꯦ ꯑꯇꯣꯞꯄ ꯑꯦꯠꯇꯤꯒꯤꯗꯤ ꯐꯠꯇꯦ ꯑꯗꯨꯒꯤ ꯇ꯭ꯋꯦꯟꯇꯤꯗ ꯑꯩꯒꯤ ꯅꯨꯄꯥꯗꯤ ꯌꯥꯎꯋꯦ ꯊꯦꯟꯇꯤ ꯃꯅꯨꯡꯗ ꯅꯪꯗꯤ ꯀꯥꯏꯗ ꯌꯥꯎꯔꯕ꯭ꯔꯥ ꯃꯅꯨꯡ ꯃꯌꯥꯏꯗ ꯂꯦꯞꯄ꯭ꯔꯥ ꯅꯪꯁꯦ
ꯑꯩꯁꯨ ꯌꯥꯎꯕꯅꯦ ꯑꯗꯣ
ꯐꯒꯤꯗ ꯑꯩꯈꯣꯏꯗꯤ ꯐꯠꯇꯕꯅꯦ ꯑꯩꯗꯤ ꯐꯠꯇꯕꯅꯦ ꯅꯪꯒꯤ ꯅꯨꯄꯥꯁꯦ ꯏꯃꯥꯟꯅꯕꯒ ꯏꯃꯥꯟꯅꯕ ꯑꯣꯏꯔꯝꯒꯅꯤꯗ
ꯏꯃꯥꯟꯅꯕ ꯍꯥꯏꯁꯦ ꯑꯩꯅ ꯑꯩꯅ ꯈꯪꯅꯕ ꯃꯤ ꯑꯣꯏꯔꯝꯒꯅꯤ
ꯑꯣ ꯐꯥꯏꯅ ꯑꯗꯨꯗꯤ
ꯅꯠꯇꯦ ꯑꯁ ꯁꯤꯅꯦ ꯍꯥꯏꯕꯗꯤ ꯑꯩ ꯈꯪꯗꯦ ꯑꯗꯣ ꯀꯅꯥ ꯑꯣꯏꯕꯤꯕ꯭ꯔꯥ
ꯈꯪꯗꯦ ꯅꯣꯏ ꯈꯪꯉꯔꯣ ꯑꯥꯗ ꯂꯩꯌꯦ ꯃꯥꯗꯤ ꯀꯣꯔꯤꯌꯥꯗ
ꯑꯣ ꯆ ꯆꯥ ꯆꯥ ꯂꯩꯔꯝꯒꯅꯤ ꯑꯩꯁꯨ ꯀꯣꯔꯤꯌꯥꯗ ꯂꯩꯕꯅꯦ
ꯑꯣ ꯀꯣꯔꯤꯌꯥꯗꯔꯣ ꯅꯣꯏꯒꯤ ꯀꯣꯔꯤꯌꯥꯗ ꯍꯣꯏ ꯕꯣꯜ ꯌꯦꯡꯕ ꯂꯥꯛꯀꯅꯤ ꯑꯃꯨꯛ ꯅꯣꯏ ꯀꯔꯤꯌꯥꯗꯀꯣ
ꯈꯪꯗꯕ꯭ꯔꯥ ꯍꯥꯏꯔꯣ
ꯈꯪꯉꯔꯣꯏ ꯅꯪ
ꯑꯗꯣ ꯑꯩꯁꯨ ꯀꯣꯔꯤꯌꯥꯗ ꯂꯩꯌꯦ ꯑꯗꯨꯒꯤ ꯈꯪꯉꯝꯒꯅꯤ
ꯀꯗꯦ ꯅꯪꯅ ꯈꯪꯅꯕ ꯅꯨꯄꯥꯁꯤꯡꯗꯣ ꯍꯥꯏꯔꯛꯑꯣ ꯅ ꯅꯣꯏ ꯑꯅꯤ ꯈꯪꯅꯕ꯭ꯔꯥ ꯑꯗꯨ ꯑꯁꯤꯒꯤ ꯅꯨꯄꯤ ꯈꯥꯡꯕ꯭ꯔꯥ ꯈꯥꯡꯕ꯭ꯔꯥ ꯅ ꯃꯣꯏꯗ ꯍꯥꯡꯉꯨ ꯑꯣ ꯃꯣꯏ ꯈꯪꯕ ꯌꯥꯎꯔꯣꯏ
ꯏꯃꯥꯟꯅꯕꯁꯦ ꯌꯥꯝ ꯌꯥꯝꯕꯅꯦꯕ ꯑ
ꯑꯣ
ꯑꯃꯝ ꯑꯃꯝ ꯑꯃꯝ ꯑꯗꯨꯝ ꯍꯥꯡꯉꯗꯤ ꯑꯁ ꯂꯣꯏꯔꯦꯗ ꯅꯪꯅ ꯑꯗꯨ ꯍꯥꯏꯗꯣꯛꯄ ꯅꯪꯅ ꯍꯥꯏꯗꯣꯛꯄ ꯌꯥꯗꯕ꯭ꯔꯣ
ꯊꯦꯗꯣꯛꯄ ꯌꯥꯏꯌꯦꯦ ꯑꯗꯨꯉ ꯃꯣꯏꯗ ꯍꯥꯡꯉꯣ ꯑꯗꯨ ꯑꯗꯨꯒ ꯃꯣꯏꯅ ꯈꯥꯡꯉꯗꯤ ꯍꯣꯏ ꯍꯣꯏ ꯑꯗꯨꯅꯦ ꯑꯗꯨ ꯀ ꯈꯥꯡꯗ꯭ꯔꯗꯤ ꯍꯣꯏ ꯇꯥꯎꯗꯕꯒꯤꯅꯤ
ꯅꯪ ꯑꯗꯨꯝ
ꯈꯪꯉꯔꯣꯏ ꯅꯣꯏ ꯃꯥꯗꯤ ꯁꯤꯗ ꯂꯩꯇꯦ ꯀꯣꯔꯤꯌꯥꯗ ꯂꯩꯕꯅꯦ ꯑꯁꯦꯡꯃ
ꯑꯩꯁꯨ ꯀꯣꯔꯤꯌꯥꯗ ꯂꯩꯕꯒꯤꯅꯦ
ꯀꯣꯔꯤꯌꯥ ꯑꯁ ꯀꯣꯔꯤꯌꯥꯗ ꯂꯩ ꯍꯥꯏꯕꯗꯤꯀꯣ ꯐꯩꯏꯅ ꯃꯤꯗꯤ
ꯅꯣꯏꯒꯤ ꯀꯣꯔꯤꯌꯥꯁꯦ ꯅꯨꯡꯉꯥꯏꯇꯦꯗ ꯂꯝꯕꯤꯒ ꯐꯠ ꯇꯦ ꯅꯣꯏ ꯀꯣꯔꯤꯌꯥꯗꯨꯗꯤ
ꯑꯩꯒꯤ ꯅꯨꯄꯥꯒꯤ ꯀꯣꯔꯤꯌꯥꯗꯨꯗꯤ ꯑꯁ ꯌꯥꯝ ꯊꯥꯏꯌꯦ
ꯍꯣꯏꯅꯦ ꯑꯩꯁꯨ ꯌꯥꯝ ꯐꯥꯕ ꯑꯩꯁꯨ ꯌꯥꯝ ꯐꯥꯕ ꯖꯒꯥꯗ ꯂꯩꯌꯦꯅꯦ ꯍꯧꯖꯤꯛ
ꯎ ꯌꯥꯝ ꯐꯥꯏꯅꯦ ꯑꯗꯨꯗꯤ
ꯑ ꯂꯣꯠꯀꯦ ꯇꯔꯥ ꯅꯪꯁꯦ ꯅꯪꯒꯤ ꯅꯨꯄꯥꯕꯨ
ꯐꯖ ꯃꯥꯟꯕꯒꯤ ꯍꯣꯏ ꯂꯣꯠꯀꯅꯤ ꯍꯥꯏ
ꯍ
ꯅꯣꯏ ꯃꯌꯥꯝ ꯎꯔꯔꯗꯤ ꯀ ꯂꯥꯛꯀꯅꯤ ꯍꯥꯏꯒꯅꯣ
ꯃꯤꯡ ꯍꯥꯏꯔꯅꯤ
ꯎꯝ ꯑꯩꯁꯨ ꯃꯥꯒꯤ ꯃꯃꯤꯡ ꯀꯀꯥꯎꯔꯦ
ꯍ
ꯔꯣꯃꯤꯌꯣꯅꯤ ꯑꯩꯒꯤ ꯅꯨꯄꯥꯒꯤ ꯃꯤꯡꯗꯤ ꯔꯣꯃꯤꯌꯣ
ꯅꯪꯅ ꯖꯨꯂꯤꯌꯥꯂꯤꯌꯥꯠ ꯑꯣꯏꯕ꯭ꯔꯥ
ꯑꯣ ꯑꯩꯅ ꯖꯅꯦ ꯑꯩ ꯅꯨꯄꯥ ꯅꯔꯣꯝꯅ
ꯌꯥꯝ ꯐꯩꯅꯦ ꯑꯩꯈꯣꯏ ꯑꯩꯈꯣꯏ ꯂꯀꯦꯜ ꯂꯦꯜ ꯗꯁꯨ ꯔꯃꯤꯌꯖꯂꯤꯌꯥ ꯗꯌꯥ ꯄꯨ
ꯌꯥꯝꯌꯥꯝꯕꯅꯦ
ꯔꯣꯃꯤꯌꯣꯖꯂꯤꯌꯥꯠ ꯑꯁ ꯌꯥꯝ ꯐꯥꯏ
ꯑꯦꯚꯑꯌꯦ ꯅꯪꯁꯨ ꯅꯨꯄꯤ ꯂꯥꯏꯔꯗꯤꯀꯣ ꯔꯣꯁꯀ ꯖꯦꯛ ꯊꯣꯜꯂꯣ
ꯍ
ꯊꯣꯟꯕꯤꯒꯦ
ꯑꯩꯗꯤ ꯊꯝꯅꯤꯡꯗꯦꯗ ꯑꯩꯗꯤ
ꯅꯪ ꯉꯁꯥꯏ ꯀꯣꯜ ꯇꯧꯔ ꯇꯥꯎꯕ ꯅꯨꯄꯤꯗꯣ ꯃꯥ ꯃꯥꯁꯦ ꯔꯣꯁꯅꯦ
ꯈꯁ
ꯑꯗꯨ ꯅꯨꯄꯤꯗꯣ ꯔꯣꯁꯅꯦ
ꯑꯩꯗꯤ ꯂꯤꯂꯤ ꯑꯣꯏꯅ ꯄꯥꯝꯃꯤꯗ ꯑꯣ ꯁꯟꯐ꯭ꯂꯥꯋꯔ ꯑꯣꯏꯅ ꯄꯥꯝꯃꯤꯗ
ꯑꯣ ꯁꯝ ꯍꯋꯥꯏ ꯊꯤꯔꯦ ꯑꯗꯨꯗꯤ
ꯁꯤ ꯊ ꯋꯥꯔ ꯊꯤꯔꯣ
ꯑꯩꯒꯤ ꯑꯩꯗꯤ ꯑꯁ ꯅꯨꯄꯤꯒꯤ ꯃꯤꯡꯗ ꯏꯟꯇꯔꯦꯁ ꯂꯩꯇꯦ ꯑꯩꯒꯤ ꯑꯉꯥꯡꯒꯤ ꯃꯤꯡ ꯃꯤꯁꯤ ꯑꯣꯏꯅ ꯊꯣꯟꯕꯤꯔꯒ
ꯊꯂꯣꯅ ꯖꯨꯅꯤꯌꯔ ꯃꯦꯁꯤꯒꯥꯏꯅꯀꫭ ꯊꯨꯜꯂꯣꯅꯪ
ꯅꯣꯏꯗꯤ ꯃꯤꯁꯤ ꯄꯝ꯭ꯕꯔꫭ
ꯃꯤꯁꯤ ꯌꯥꯝ ꯄꯥꯝꯅꯩ ꯅꯍꯥꯟꯋꯥꯏꯗꯒꯤ ꯄꯥꯝꯕꯅꯦ
ꯅꯣꯏꯒꯤ ꯈꯨꯜꯗ ꯃꯦꯁꯤ ꯌꯥꯝ ꯃꯤ ꯄꯥꯝꯕ ꯌꯥꯝ ꯌꯥꯎꯏꯤꯀꯣ
ꯍꯣꯏ ꯃꯤꯁꯤ ꯌꯥꯝꯕꯅꯦ ꯑꯩꯣꯏ ꯈꯨꯨꯟꯗꯗꯤ
ꯅꯧꯗꯣꯁꯣꯃꯦ
ꯅꯦꯜꯗꯣ ꯅꯜꯗꯣ ꯎꯝ ꯃꯦꯆꯗꯗꯤ ꯍꯦꯟ ꯉꯝꯒꯅꯤ ꯌꯥꯝ ꯄꯥꯝꯕꯀꯣ ꯃꯤꯁꯤꯒꯤ ꯐ꯭ꯔꯦꯟꯁꯅ ꯍꯣꯏ
ꯈ꯭ꯋꯥꯏꯗꯒꯤ ꯌꯥꯝꯕꯗꯤ ꯁꯤ ꯐꯦꯟꯁꯅ
ꯍꯣꯏ ꯃꯤ ꯁꯤ ꯐꯦꯟꯁꯅ ꯌꯥꯝꯕꯅꯤ ꯍꯧꯖꯤꯛꯇꯤ ꯏꯪꯂꯦꯟꯒꯤꯁꯨ ꯈꯔ ꯂꯥꯛꯑꯕꯅꯤ ꯑꯗꯨꯒ ꯐ꯭ꯔꯥꯟꯁ ꯀꯁꯨ ꯄ꯭ꯔꯥꯏꯁꯀꯤꯗꯤ ꯔꯨꯅꯤꯜꯗ ꯔꯨꯅꯤꯜꯗꯣꯒ ꯆ ꯃꯅꯥꯏꯅ ꯑꯗꯨ ꯐ꯭ꯔꯦꯟ ꯁꯨꯃꯥꯏꯅ ꯌꯥꯝꯕꯒꯤꯀꯣ ꯕꯣꯜꯒ ꯌꯦꯡꯕ ꯅꯨꯡꯉꯥꯏꯕꯕꯅꯤ ꯕꯅꯦ ꯈꯨꯟꯗꯗꯤꯀꯣ ꯑꯩꯈꯣꯏꯒꯤ ꯈꯨꯟꯗ ꯕꫭꯜꯗꯤ ꯌꯦꯡꯕ ꯌꯥꯝ ꯅꯨꯡꯉꯥꯏꯕꯅꯦ ꯌꯥꯝ ꯂꯥꯎꯔꯒ ꯃꯤ ꯃꯤ ꯌꯥꯝꯒꯀꯣ ꯄ꯭ꯔꯣꯖꯦꯛꯇꯔꯗ ꯒ꯭ꯔꯥꯎꯟꯒꯨꯝꯕꯗ
ꯅꯪꯒꯤ ꯌꯨꯝꯗꯗꯤ ꯂꯝꯕꯤ ꯃꯅꯥꯛꯇꯔ ꯅꯠꯇ꯭ꯔꯒ ꯑꯣꯝ ꯃꯈꯥ ꯆꯠꯂꯅꯤ
ꯑ ꯂꯝꯕꯤꯗ ꯀꯩ ꯈꯤꯇꯪ ꯆꯠꯂꯗꯤ ꯌꯥꯎꯔꯦ
ꯀꯗꯥꯏꯔꯣꯝꯗ
ꯍꯧꯖꯤꯛ ꯑꯩꯈꯣꯏ ꯈꯨꯟꯒꯤ ꯌꯨꯝꯗ ꯍꯥꯏꯕ꯭ꯔꯣ
ꯑꯥ
ꯑꯩꯈꯣꯏ ꯑꯩꯗꯤ ꯌꯨꯝ ꯑꯅꯤꯅꯦ
ꯃꯈꯥ ꯃꯈꯥ ꯃꯈꯥ ꯃꯈꯥꯗ ꯑꯅꯤ ꯂꯩꯌꯦ ꯑꯩꯒꯤ ꯌꯨꯝꯗꯤ ꯑꯩ ꯌꯨꯝ ꯂꯩ ꯑꯃ ꯍꯥꯟꯅ ꯂꯩ ꯂꯩꯌꯦ ꯑꯩꯈꯣꯏꯅ ꯂꯩ
ꯆꯥꯔꯁꯗꫭ
ꯑꯥ ꯑꯗꯨꯒꯤ ꯃꯈꯥ ꯗ ꯎꯝ ꯑꯗꯨꯗꯒꯤ ꯅꯛꯄ ꯑꯗꯨꯅ ꯍꯧꯖꯤꯛ ꯂꯩꯕ ꯃꯐꯝꯅꯤ ꯑꯩ ꯀꯤ ꯕꫭꯕꫭꯛ ꯀꯥ ꯄꯨꯄꯨ ꯀꯣ ꯏꯃꯥꯒꯤ ꯁꯥꯏꯠꯇꯒꯤ ꯃꯣꯏ ꯑꯅꯤꯒꯤ ꯌꯨꯝꯗ ꯎꯝ ꯃꯣꯏꯅꯤꯗꯤ ꯁꯤꯈ꯭ꯔꯦ ꯑꯗꯨꯒꯤ ꯑꯩꯈꯣꯏꯗ ꯄꯤꯔꯝꯕꯀꯣ ꯃꯣꯏꯒꯤ
ꯎꯝ
ꯃꯣꯏꯒꯤ ꯌꯨꯝꯗꯣ ꯅꯨꯄꯥ ꯂꯥꯏꯗꯕꯒꯤꯀꯣ ꯑꯩꯒꯤ ꯃꯃꯥꯒꯤ ꯁꯥꯏꯗꯠꯇꯗꯤ ꯅꯨꯄꯤ ꯈꯛꯇ ꯂꯩꯕ ꯑꯗꯨꯒꯤ ꯑꯩꯈꯣꯏ ꯌꯨꯝꯗ ꯄꯤꯔꯛꯄ ꯄꯨꯄꯨꯅꯀꯣ ꯑꯗꯨꯒꯤ ꯌꯨꯝ ꯑꯩꯈꯣꯏꯅ ꯂꯥꯏꯈ꯭ꯔꯣ ꯑꯗꯨꯒꯤ ꯖꯒꯥꯗꯤ ꯌꯥꯝ ꯐꯥꯕꯀꯣ ꯑꯩꯈꯣꯏꯅ ꯂꯥꯏꯕ ꯖꯒꯥꯗꯗꯤ ꯑꯆꯥ ꯆꯔꯆ ꯀꯅꯥ ꯑꯦ
ꯑꯣ
ꯑꯗꯨꯗ ꯍꯧꯖꯤꯛꯇꯤ ꯂꯩꯑꯦ ꯑꯗꯨꯗ ꯂꯩꯔꯅꯤ ꯑꯗꯨꯝ
ꯑꯃ ꯃꯊꯛ ꯍꯛꯇ ꯂꯝꯕꯤ ꯃꯅꯥꯛꯁꯤ ꯇꯃꯦꯡꯂꯣꯡ ꯂꯝꯕꯤ ꯃꯅꯥꯛꯇ ꯂꯥꯛꯏꯕ ꯀꯥꯡꯕꯨꯗꯨꯗꯤ ꯆꯥꯔꯖ ꯂꯥꯞꯄꯦꯍꯦ
ꯑꯣ ꯍꯣꯏ ꯍꯣꯏ ꯍꯣꯏ ꯂꯥꯛꯄꯅꯤ ꯑꯗꯨꯗꯨꯗꯤ ꯂꯥꯛꯞꯄꯅꯦ